ꯍꯜꯂꯣ
ꯇꯥꯏ ꯀꯣ
ꯀꯥꯏꯌꯦ
ꯅꯍꯎ ꯃꯄꯥꯟ ꯊꯣꯛꯄ꯭ꯔꯥ
ꯃꯄꯥꯟ ꯊꯣꯛ ꯑꯦ ꯗꯨꯀꯥꯟ ꯊꯣꯛꯑꯒ ꯍꯜꯂꯛꯑꯒ ꯏꯔꯨ ꯂꯨꯖꯕ ꯂꯣꯏꯔꯒ ꯍꯧꯖꯤꯛ
ꯆꯥꯡ ꯍꯥꯎꯕ ꯂꯩ ꯑꯩꯕ ꯆꯔꯔꯕ꯭ꯔꯣ
ꯌꯦꯟ ꯂꯩꯕ ꯆꯠꯂꯦ ꯑꯩꯈꯣꯏ
ꯃꯤꯗꯤ ꯄꯩꯁꯥ ꯄꯥꯏꯔꯤꯅꯤꯅ ꯅꯨꯡꯉꯥꯏꯀꯣ
ꯄꯩꯁꯥꯁꯦ ꯂꯨꯄꯥ ꯆꯅꯤ ꯈꯛꯇꯪ ꯂꯩꯕ ꯀꯦꯖꯤ ꯇꯪꯈꯥꯏ ꯑꯗꯨꯝ ꯂꯣꯏꯊꯣꯛꯑꯦ
ꯅꯣꯏꯗꯤ ꯆꯥꯛ ꯊꯣꯡꯉꯕꯣ
ꯑꯥꯎ ꯊꯣꯡꯂꯦ ꯃꯥꯏꯔꯦꯟ ꯊꯣꯡꯈ꯭ꯔꯕꯅꯤ ꯑꯦ ꯊꯝꯅꯤꯡꯉꯥꯏ ꯂꯩꯗ ꯅꯦ ꯕꯤꯃꯥ ꯄꯩꯁꯥꯥꯁꯦ
ꯅꯃꯥꯟꯅꯕꯤꯗ ꯍꯪꯕ ꯌꯥꯗ꯭ꯔꯣ
ꯑꯩꯒꯤ ꯏꯃꯥꯟꯅꯕꯤꯁꯨ ꯄꯩꯁꯥ ꯂꯩꯇꯦ ꯍꯌꯦꯡꯕꯨꯗꯤ ꯍꯌꯦꯡꯕꯨꯗꯤ ꯂꯩꯔꯅꯤꯗ
ꯑꯩꯈꯣꯏꯅ ꯆꯥꯅꯤꯡꯕꯗꯣ ꯑꯍꯥꯎ ꯑꯍꯥꯎꯕꯗ ꯆꯥꯔꯅꯤ ꯍꯌꯦꯡꯗꯤ
ꯄꯩꯁꯥ ꯆꯪꯕ ꯀꯥꯟꯗ ꯑꯩꯕꯨꯁꯨ ꯀꯧꯔꯛꯑꯣ
ꯍꯣꯏ ꯍꯣꯏ ꯇꯂꯞ ꯑꯆꯥꯎꯕ ꯐꯥꯅꯤ ꯍꯌꯦꯡ
ꯌꯥꯝ ꯅꯨꯡꯉꯥꯏꯕꯅꯤ ꯌꯥꯝ ꯌꯥꯝ ꯅꯨꯡꯉꯥꯏꯕ ꯑꯃ ꯑꯣꯏꯌꯦꯦꯅꯦ ꯅꯣꯏꯁꯦ
ꯑꯩꯈꯣꯏꯒꯤ ꯇꯤꯂꯣꯞꯁꯦ ꯊꯥꯗ ꯂꯤꯁꯤꯡ ꯇꯔꯥ ꯇꯔꯥꯅꯤꯕ
ꯌꯥꯝꯅ ꯏꯅꯥꯛ ꯈꯨꯜꯂꯦꯀꯣ
ꯑꯥ ꯑꯩꯈꯣꯏꯁꯦꯞ ꯅꯥꯞꯂꯗꯤꯀꯣ ꯍꯣꯏ ꯂꯩꯐꯝꯗꯣ ꯃꯤꯉꯣꯟꯗꯁꯨ ꯒꯥꯟ ꯁꯦꯡꯕꯤꯕ ꯌꯥꯕ ꯑꯖꯥꯡ
ꯏꯟꯁꯥꯡ ꯁꯦꯝꯕ ꯌꯥꯕ
ꯁꯕ
ꯍꯣꯏ
ꯑꯣꯀꯦ ꯑ ꯅꯥꯅ‌ꯎ ꯄꯥꯒꯂꯩ ꯕꯔ‌ꯣꯏꯣ ꯍꯥ ꯅꯣꯏꯁꯦ ꯀꯣꯇꯥꯔꯅꯤꯀꯣ ꯂꯥꯛꯕꯁꯦ
ꯀ꯭ꯋꯥꯇꯥꯔꯗ ꯅꯠꯇꯦ ꯑꯩꯈꯣꯏ ꯃꯤꯒꯤ ꯌꯨꯝꯗ ꯂꯩꯕꯅꯦ
ꯑꯣ
ꯃꯤꯅ ꯌꯨꯝ ꯍꯨꯟꯗꯣꯛꯑꯝꯕꯗꯣ ꯑꯣꯐꯤꯁ ꯂꯩꯕꯒꯤ ꯑꯗꯨꯒꯤ ꯑꯣꯐꯤꯁꯇꯣ ꯁꯪꯕ ꯌꯦꯡꯁꯤꯟꯕ ꯂꯩꯕ
ꯑꯣ ꯑꯣ ꯌꯥꯝ ꯅꯨꯡꯉꯥꯏꯅꯦ ꯅꯣꯏꯗꯤ ꯚꯔꯥꯒꯤꯗꯤ ꯆꯠ ꯠꯇꯅꯦ ꯀꯣꯏꯔꯛꯒꯦ
ꯑꯣꯏꯔꯛꯑꯣ ꯑꯥꯏꯁ ꯀ꯭ꯔꯤꯝ ꯂꯩꯕꯤꯒꯦ
ꯎ ꯑꯥꯏꯁ ꯀ꯭ꯔꯤꯝꯗꯤ ꯄꯥꯝꯗꯦ ꯆ ꯍꯥꯎꯞꯕ ꯊꯣꯡ
ꯊꯣꯡꯕꯤꯒꯦ ꯊꯣꯡꯕꯤꯒꯦ ꯖꯤꯄꯤ ꯃꯅꯥꯛꯀꯤꯗꯣ ꯈꯪꯕ꯭ꯔꯥ
ꯈꯥꯉꯅꯦ
ꯖꯤꯄꯤꯗꯣ ꯈꯔ ꯍꯦꯟꯗꯣꯛꯑꯒ
ꯂꯥꯛꯑꯣ ꯎꯝ ꯀꯥꯏ ꯅꯨꯃꯤꯗ ꯂꯥꯛꯁꯤꯦꯔꯥ
ꯅꯪꯅ ꯂꯥꯛꯅꯤꯡꯕ ꯃꯇꯝꯗ ꯑꯗꯨꯝ ꯂꯥꯛꯄ ꯌꯥꯅꯤ
ꯎꯝ
ꯍꯔꯥꯎ ꯍꯔꯥꯎꯅ ꯉꯥꯏꯔꯝꯒꯦ
ꯎꯝ ꯔ꯭ꯔꯦꯟꯁꯥꯡ ꯊꯣꯡꯕꯤꯒꯦꯔꯥ ꯅꯪꯗꯤ
ꯌꯦꯟ ꯂꯩꯌꯦ ꯑ ꯅꯪ ꯂꯥꯛꯄ ꯀꯥꯟꯗ꯭ꯔꯣ ꯅꯍꯥꯟ ꯂꯥꯛꯄ ꯀꯥꯟꯗ ꯍꯋꯥꯏ ꯊꯣꯡꯉꯝꯒꯦ
ꯑꯕꯦ ꯆꯩ ꯆꯥꯔꯅꯤ ꯑꯩꯗꯤ ꯂꯥꯛꯑꯔꯣꯏ ꯑꯗꯨꯗꯤ
ꯑꯃ ꯑꯣꯛꯁꯥ ꯑꯃ ꯊꯣꯡꯕꯤꯒꯦ
ꯎꯝ ꯐꯣꯡꯒꯥ ꯂꯥꯛꯀꯦꯀꯣ
ꯂꯥꯛꯑꯣ ꯂꯥꯛꯑꯣ
ꯎꯝ ꯑ ꯑ ꯃꯥꯗꯣ ꯁꯨꯇꯤ ꯍꯥꯎ ꯍꯥꯎꯔꯅꯤꯌꯦ ꯉꯔꯥꯡꯅ ꯂꯣꯏꯈ꯭ꯔꯦ ꯃꯥꯒꯤ ꯊꯕꯥꯛꯇꯣ ꯑꯅꯥꯎꯕ ꯍꯥꯎꯔꯅꯤꯕ ꯗꯦꯠ ꯐꯣꯔꯗꯀꯣ ꯑ ꯅꯉꯣꯟꯗ ꯍꯥꯏꯕꯤꯗ꯭ꯔꯣ
ꯍꯥꯏꯗꯦ ꯃꯗꯤ ꯑꯩꯉꯣꯟꯗ ꯁꯨꯡꯍꯥꯏ ꯍꯥꯏꯔꯛꯇꯦ
ꯀꯣꯁꯨ ꯇꯥꯎꯗꯕꯤꯗꯤꯔꯥ
ꯀꯣꯜꯁꯨ ꯇꯧꯗ꯭ꯔꯦ ꯃꯥꯁꯨ ꯇꯧꯔꯛꯇ꯭ꯔꯦ ꯑꯩꯁꯨ
ꯑꯗꯨꯒꯤ ꯑꯣꯏꯔꯦ ꯑꯗꯨꯒꯤ ꯑꯣꯏꯔꯦ
ꯃꯥ ꯀꯔꯝꯕ ꯊꯕꯛꯇ ꯑꯃꯨꯛꯀ ꯇꯧꯒꯦ
ꯆꯞ ꯃꯥꯟꯅꯦ ꯑꯗꯣ ꯃꯥ ꯕꯖꯥꯔꯗ ꯇꯥꯎꯅꯤ ꯍꯥꯏꯌꯦ ꯃꯥꯗꯤ ꯑꯦꯛꯁꯄꯤꯔꯤꯌꯦꯟꯁ ꯂꯥꯏꯕꯒꯤꯀꯣ ꯎꯝ ꯁꯦꯂꯔꯤꯗꯤ ꯂꯤꯁꯤꯡ ꯇꯔꯥ ꯄꯤꯔꯅꯤ ꯍꯥꯏꯌꯦ ꯑꯗꯨꯒ ꯊꯥ ꯑꯃꯗ ꯊꯥ ꯑꯃꯗ ꯅꯨꯃꯤꯠ ꯃꯔꯤ ꯁꯨꯇꯤ ꯄꯤꯔꯅꯤ ꯍꯥꯏꯌꯦ ꯅꯨꯡꯉꯥꯏꯈ꯭ꯔꯦ ꯃꯤꯗꯤ ꯎꯝ ꯌꯥꯝ ꯐꯩꯌꯦ ꯁꯤꯗꯤ ꯑ ꯑꯦꯛꯁꯄꯤꯔꯤꯌꯦꯟꯁ ꯂꯩꯔꯤꯌꯦꯀꯣ
ꯃꯤꯗꯤ ꯂꯤꯁꯤꯡ ꯇꯔꯥ ꯆꯥꯈ꯭ꯔꯦ
ꯍꯣꯏꯅꯦ ꯑꯈꯣꯏꯗꯤ ꯑꯁ ꯊꯥ ꯑꯃꯗ ꯂꯤꯁꯤꯡ ꯑꯃ ꯀꯗꯥꯏꯗ ꯐꯔꯅꯤ ꯍꯣꯏꯗꯤ
ꯂꯤꯁꯤꯡ ꯑꯃ ꯐꯪꯉꯔ ꯎꯝ
ꯑꯩ ꯀ꯭ꯔꯣꯁꯦꯠ ꯇꯧꯕ ꯍꯧꯔꯦ ꯅꯪꯁꯨ ꯕꯦꯡ ꯂꯩꯕꯤꯌꯨꯅꯦ ꯑ ꯂꯩ ꯂꯩꯌꯣ ꯂꯩꯕꯤꯌꯣ ꯑꯩꯉꯣꯟꯗꯅ
ꯅꯪꯕꯨ ꯀ꯭ꯔꯣꯁꯦꯠ ꯇꯧꯕ ꯍꯩꯕ꯭ꯔꯅꯦ
ꯍꯣꯏꯅꯦ ꯊꯣꯡ ꯊꯣꯡꯅ ꯇꯝꯕꯤꯕ
ꯑꯁ ꯀꯥꯎꯔꯦ ꯑꯩꯈꯣꯏꯒꯤ ꯑꯣꯖꯥꯒꯤ ꯀꯨꯝ ꯃꯩꯗꯨꯒꯤ ꯅꯪꯅ ꯐꯣꯔꯦꯠ ꯑꯃ ꯉꯥꯡꯕ ꯑꯃ
ꯍꯣꯏ
ꯀ꯭ꯔꯣꯁꯦꯠ ꯇꯧꯕꯤꯕꯗꯣ ꯆꯦꯟꯕꯤꯌꯦ ꯑ ꯍꯥꯥ ꯑ ꯎꯋꯦ
ꯄꯪꯁꯥ ꯄꯪꯁꯥ ꯁꯥꯕꯅꯤꯗ
ꯐꯖꯌꯦ ꯍꯧꯖꯤꯛꯀꯥꯟꯗꯤ ꯂꯤꯠꯄ ꯌꯥꯗꯦ ꯆꯥꯎꯔꯀꯥꯟꯗ ꯂꯤꯠꯂꯅꯤ ꯍꯥꯏ
ꯅꯨꯡꯁꯥ ꯅꯨꯡꯁꯥꯁꯨ ꯁꯥꯕꯅꯤꯅ ꯍꯧꯖꯤꯛꯀꯥꯟꯗꯤ ꯍꯥꯞꯄ ꯅꯨꯡꯉꯥꯏꯔꯣꯏꯌꯦ ꯑꯗꯨꯗꯤ
ꯋꯤꯟꯇ꯭ꯔꯗꯅ ꯅꯨꯡꯉꯥꯏꯗꯣꯏꯕ
ꯎꯝ ꯅꯪꯁꯨ ꯁꯥꯕꯤꯔꯣꯅ ꯃꯉꯣꯟꯗ
ꯁꯥꯕꯤꯒꯅꯤ ꯀꯔꯤ ꯀꯔꯤ ꯁꯥꯕꯤꯁꯤꯔꯥ ꯑꯦ
ꯃꯉꯣꯟꯗ ꯁ꯭ꯋꯦꯇꯔ ꯔ ꯀꯔꯤꯅꯣ ꯑꯃ
ꯁ꯭ꯋꯦꯇꯔꯗꯤ ꯍꯩꯇꯦ ꯑꯩꯗꯤ ꯀꯦꯞꯇꯤ ꯌꯥꯏꯌꯦ ꯀꯦꯞ ꯀ ꯁꯣꯛꯁ ꯀ ꯎꯝ ꯌꯥꯏꯑꯦ ꯎꯝ
ꯑ
ꯁꯥꯕꯤꯔꯅꯤ
ꯁꯥꯕꯤꯔꯣ ꯁꯥꯕꯤꯔꯣ ꯑꯩꯒꯤꯁꯨ ꯁꯥꯕꯤꯔꯣ ꯍꯣꯏ
ꯑꯩꯗꯤ ꯈꯣꯏꯅꯤꯡꯉꯦ ꯃꯥꯒꯤꯦ ꯆꯤꯟꯗꯣ ꯑ ꯃꯥꯒꯤ ꯃꯥꯏꯗꯣ ꯍꯥꯏꯕ
ꯑꯩꯗꯤ ꯍꯣꯏꯅꯤꯡꯉꯤ
ꯅꯨꯡꯁꯤ ꯃꯥꯟꯕꯒꯤ
ꯌꯥꯝ ꯅꯨꯡꯁꯤꯕꯗ ꯑꯩꯈꯣꯏ ꯄꯨꯔꯤꯁꯦ ꯑꯩꯁꯨ ꯒ꯭ꯌꯥꯟ ꯇꯥꯔꯛꯇꯔꯦꯗ
ꯃꯅꯤꯄꯨꯔꯤꯗ ꯈꯣꯏꯅꯤꯡꯉꯩꯁꯨ ꯌꯥꯎꯔꯛꯄꯁꯤꯗ ꯒ꯭ꯌꯥꯟ ꯇꯥꯗ꯭ꯔꯦ
ꯀꯃꯥꯏꯅ ꯍꯥꯏꯗꯣꯏꯕ ꯑꯗꯨꯗꯣ
ꯑꯩꯗꯤ ꯌꯥꯝ ꯆꯤꯛꯅꯤꯡꯉꯦꯅꯤꯡ ꯆꯤꯛꯅꯤꯡꯉꯦ ꯍꯥꯏꯒꯗꯧꯕ
ꯌꯥꯝ ꯍꯥ ꯅꯅꯥꯅꯃꯤꯁ
ꯍꯥꯏꯕꯅꯦ ꯍꯥꯏꯕꯅꯦ
ꯆꯤꯛꯅꯤꯡꯉꯦ ꯃꯥꯒꯤ ꯃꯥꯥꯏꯗꯣ ꯑꯁ
ꯆꯤꯛꯅꯤꯡꯉꯦ ꯅꯨꯡꯁꯤꯃꯟꯗꯅ ꯍꯥꯏꯒꯗ
ꯎꯝ
ꯃꯁꯛꯅ ꯐꯖꯕꯒ
ꯑꯥ ꯃꯥꯗꯣ ꯐ꯭ꯔꯣꯒꯨꯝꯕ ꯂꯤ ꯠꯄ ꯌꯥꯗꯦ ꯍꯥꯏꯌꯦ ꯃꯥꯗꯣ ꯃꯥꯒꯤ ꯃꯁꯝ ꯃꯁꯥꯝꯗꯣ
ꯑꯥ
ꯁꯣꯔꯠ ꯑꯣꯏꯜꯅꯤꯅꯀꯣ
ꯀꯥꯏꯗꯦꯍꯦꯁꯝ ꯇꯦꯜꯂꯁꯨ ꯑꯗꯨꯝ ꯍꯥꯞꯄ ꯌꯥꯏꯌꯦ ꯀꯔꯤꯅꯤ
ꯑꯁ ꯅꯪꯉ ꯌꯥ ꯍꯥꯏ ꯍ ꯃꯁꯝ ꯃꯁꯥꯝ ꯇꯦꯟꯕꯗꯣ ꯐꯣꯡꯗꯦꯄ ꯌꯥꯅꯤꯦ ꯍꯥꯏ ꯆꯥ ꯀꯗ ꯑꯃꯨꯛ ꯂꯦꯀꯅꯤ ꯍꯥꯏ
ꯎꯝ ꯆꯥꯎꯔꯀꯥꯟꯗ
ꯎꯝ ꯎꯝ ꯃꯥꯗꯣ ꯋꯥꯡꯉꯅꯤ ꯑ ꯃꯥꯒꯤ ꯎꯝ ꯃꯥꯒꯤ ꯕꯕꯥꯒꯃꯥꯁꯨ ꯋꯥꯡꯉꯤꯕ
ꯑꯥ ꯋꯥꯡꯒꯅꯤ ꯋꯥꯡꯒꯅꯤ ꯑꯩꯈꯣꯏꯒꯨꯝꯅ
ꯀ ꯇꯣꯝꯕꯗꯃꯥꯏꯅ ꯍꯥꯎꯗ ꯑ ꯍꯥꯏ ꯔ ꯃꯥꯗꯨꯣ ꯌꯥꯝ ꯆꯥꯎꯈ꯭ꯔꯦ ꯑꯣ ꯊꯣꯛꯑꯦ ꯍꯣꯏ ꯍ ꯑꯥꯁ ꯈ
ꯑꯩꯗꯤ ꯉꯔꯥꯡꯐꯥꯎ ꯁꯥꯟꯅꯕ ꯆꯠꯄ꯭ꯔ ꯈꯣꯡ ꯈꯣꯡ ꯈꯣꯡꯗꯣꯏ ꯄꯣꯝꯃꯦ
ꯑꯣꯃꯦ
ꯑꯥ
ꯀꯥꯏꯗꯔꯥ
ꯅꯨꯄꯤ ꯑꯃꯅ ꯅꯨꯄꯤ ꯑꯃꯅ ꯑꯐꯣꯏ ꯃꯤꯛꯇ ꯇꯧꯔꯝꯕ
ꯑꯣ ꯑꯣ ꯑꯣ
ꯑꯩꯈꯣꯏ ꯃꯤꯛꯇ ꯅꯦꯠꯁꯜꯂꯝꯕ ꯃꯨꯝꯃꯦ ꯍꯣꯏ
ꯑ ꯑꯥ ꯑꯩ ꯀ꯭ꯔꯣꯁꯤ ꯏꯁꯇꯛꯇꯣ ꯐꯃꯨꯡꯒꯤ ꯃꯈꯥꯗ ꯎ
ꯑꯩꯈꯣꯏꯒꯤꯁꯦ ꯂꯥꯎꯠ ꯏꯁꯄꯤꯀꯔ ꯍꯥꯞꯅꯉꯥꯏꯗꯤ ꯂꯩꯇꯕ ꯖꯥꯠꯅꯤꯀꯣ
ꯍꯣꯏ ꯂꯥꯏꯗꯦꯕꯅ
ꯑꯩꯗꯤ ꯂꯥꯎꯠ ꯏꯁꯄꯤꯀꯔꯗ ꯂꯩꯔꯗꯤ ꯅꯨꯡꯉꯥꯏꯗꯣꯏꯕ ꯈꯣꯡꯗ ꯅꯞꯄꯁꯦ ꯍꯩꯅꯗꯦꯅꯦ
ꯎꯝ ꯁꯤ ꯑꯣꯏꯔꯤ ꯇ ꯇꯣꯛꯑꯁꯦ
ꯀꯔꯤ
ꯍꯁꯦ ꯍꯥꯃ
ꯎꯝ ꯀꯅꯥꯅꯣ ꯍꯧꯖꯤꯛ ꯍꯥꯏꯕꯗꯣ
ꯑ ꯑꯩꯅꯦ ꯑꯦ ꯀꯅꯥꯒꯤ ꯃꯈꯣꯟ ꯇꯥꯕ꯭ꯔꯣ ꯅꯪꯗꯤ
ꯑꯩꯗꯤ ꯅꯪꯅ ꯇꯣꯛꯂꯁꯦ ꯍꯥꯏꯕꯒꯨꯝ ꯇ ꯇꯥꯕ
ꯅꯠꯇꯦ ꯅꯪꯉꯣꯟꯗ ꯍꯥꯏꯕꯅꯦ ꯑꯗꯨꯗꯣ ꯍꯥꯏꯕ ꯌꯥꯗꯦ ꯑꯁꯤꯗ ꯑꯁꯤꯒꯤ ꯎꯝ ꯌꯦꯟ ꯇꯥꯑꯀꯣ
ꯒ꯭ꯌꯥꯟ ꯇꯥꯔꯦ ꯭ꯌꯥꯟ ꯇꯥꯔꯦ
ꯎꯝ ꯑ ꯊꯨꯝ ꯀꯣꯜ ꯇꯧꯔꯛꯑ ꯅꯨꯡꯗ ꯑꯁꯤ ꯎꯝ ꯁꯤꯅ ꯑꯅꯤ ꯑꯣꯏꯔꯦ
ꯀꯔꯤꯒꯤꯅꯣ ꯑꯅꯤꯈꯛꯇ
ꯌꯥꯗꯕꯒꯤ ꯑꯩ ꯐꯣꯟꯁꯦ
ꯍꯥꯥ
ꯅꯍ ꯅꯨꯄꯥꯗꯤ ꯀꯩ ꯀꯔꯤ ꯇꯝꯕ꯭ꯔꯣ ꯃꯥꯗꯤ
ꯃꯥ ꯀꯣꯂꯦꯖ ꯀꯛꯅꯤ ꯍꯥꯏ ꯀ꯭ꯂꯥꯁꯇꯤ ꯁꯨꯝ ꯆꯠ ꯆꯠꯇꯦ
ꯑꯥ ꯇꯨꯋꯦꯜꯐ ꯂꯣꯏꯔꯤꯁꯦ ꯀꯨꯏꯗꯕ꯭ꯔꯣ ꯃꯥꯗꯣ ꯑꯥ ꯑ ꯁꯤꯌꯥꯔꯅ
ꯅꯣ ꯂꯥꯁ ꯏꯌꯥꯔꯅ ꯂꯣꯏꯔꯕꯅꯦ
ꯑꯣ ꯑꯦꯗꯃꯤꯁꯟꯗꯤ ꯇꯥꯎꯈ꯭ꯔꯕꯣ
ꯑꯦꯠꯃꯤꯁꯟꯗꯤ ꯇꯧꯔꯝꯃꯦ ꯃꯥ ꯃꯥꯒꯤ ꯗꯣꯀꯨꯃꯦꯟꯇ ꯃꯃꯤꯡ ꯂꯥꯟꯕꯒꯤ ꯃꯤꯡꯒ ꯗꯦꯠ ꯑꯣꯐ ꯕꯥꯔꯠ ꯂꯥꯟꯕꯒꯤ ꯁꯦꯝꯕꯗꯣ ꯂꯣꯏꯗꯕꯒꯤ ꯂꯥꯁ ꯏꯌꯥꯔꯗꯣ ꯀꯥꯕ ꯅꯪꯗꯕ
ꯑꯣ
ꯅ ꯍꯟꯗꯛꯇꯤ ꯑꯦꯠꯃꯤꯁꯟ ꯇꯧꯔꯝꯈ꯭ꯔꯦ
ꯎꯝ ꯍꯨꯖꯤꯀꯥꯟꯗꯤ ꯄꯦꯟꯗꯨꯁꯨ ꯇꯥꯎꯗꯕꯒꯤꯗ ꯂꯩꯕ꯭ꯔꯥ ꯌꯨꯝꯗ
ꯀꯔꯤꯁꯨ ꯇꯧꯗꯩ ꯑꯗꯨꯝ ꯂꯩꯌꯦ ꯍꯣꯏ
ꯋꯥ
ꯑꯁ ꯑꯩꯈꯣꯏꯗꯗꯤ ꯀꯥꯡ ꯌꯥꯝ ꯂꯩꯌꯦ ꯅꯣꯏꯗꯗꯤ ꯀꯥꯡ ꯂꯩ
ꯑꯩ ꯌꯥꯝꯃꯦ ꯑꯩꯈꯣꯏꯗꯁꯨ ꯐꯦꯟ ꯊꯥꯗ꯭ꯔꯗꯤ ꯂꯣꯏꯔꯦ ꯀꯨꯠ ꯅꯥꯏ ꯊꯥꯝ꯭ꯔꯁꯨ ꯑꯩꯈꯣꯏꯗꯤ ꯃꯅꯥꯝꯗꯣ ꯑꯩꯅ ꯗꯕ ꯀꯣ ꯑꯗꯨꯒꯤ ꯐꯦꯟ ꯊꯥꯕꯅꯦ ꯐꯦꯟ ꯊꯥꯔꯁꯨ ꯑꯗꯨꯝ ꯆꯥꯏ ꯆꯈꯦꯡꯒꯤ ꯖꯥꯝ ꯈꯥꯛꯇ ꯂꯥꯛꯑꯦ
ꯀꯥꯏ ꯍꯥꯏꯗꯕ ꯑꯗꯨꯗꯣ
ꯇꯥꯡ ꯇꯥꯡꯒꯤ ꯗꯥꯛ ꯉꯥꯛꯇ ꯉꯥꯏꯔꯦ ꯍꯥꯏꯒꯗꯕ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
ꯎꯝ ꯀꯪꯒꯤꯗ
ꯇ
ꯎꯝ
ꯅꯪꯁꯦ ꯌꯥꯝ ꯍꯥꯏꯀꯣ ꯀꯩꯅꯣ
ꯑꯪꯣꯟꯟ ꯑꯤꯁ